ꯄꯔꯕꯣ
ꯇꯔꯦ
ꯑꯣ
ꯉꯁꯤ ꯊꯕꯛ ꯑꯃꯁꯨ ꯆꯠꯂꯨꯔꯣꯏꯦ ꯑꯗꯨꯗꯤ
ꯑꯁꯤ ꯊꯕꯛ ꯆꯠꯂꯔꯣꯏ ꯑꯩ ꯃꯊꯛꯇꯨ ꯅꯍꯥꯟ ꯁꯦꯡꯒꯦ ꯇꯧꯕꯅꯤ ꯑꯗꯨꯝ ꯁꯦꯡ ꯉꯝꯗ ꯂꯩꯔ ꯅꯨꯡꯗꯥꯡ ꯋꯥꯏꯔꯝ ꯑꯣꯏꯅ ꯐꯖꯅ ꯁꯦꯝꯗꯣꯛꯑꯒꯦ ꯅꯍꯥꯟ ꯍꯧꯗꯣꯡ ꯃꯆꯥ ꯄꯣꯛꯁꯤꯜꯂꯝꯕ ꯑꯗꯩ ꯍꯧꯗꯣꯡ ꯃꯆꯥ ꯄꯣꯛꯑꯝꯕꯗꯨꯅ ꯃꯣꯏ ꯃꯣꯏꯒꯤ ꯃꯍꯤꯛꯇꯣ ꯍꯧꯗꯣꯡꯒꯤ ꯍ ꯃꯍꯤꯛ ꯍꯥꯏꯇꯥꯔꯦ ꯍꯨꯏꯔꯤ ꯍꯥꯏꯒꯗ꯭ꯔꯥ ꯑꯗꯨ ꯂꯩꯕ ꯑꯩ ꯇꯟꯗꯅ ꯁꯦꯡꯒꯦ ꯇꯧꯔ ꯁꯦꯡꯗꯤ ꯂꯩꯔꯦ ꯃꯣꯏ ꯆꯤꯀꯨꯠ ꯌꯥꯝ ꯅꯥꯏꯌꯦꯕ ꯍꯨ ꯀꯥꯔꯒ ꯍꯪꯒ ꯄꯥꯟ ꯍꯥꯀꯠꯆꯔꯒ ꯀꯨꯏꯡꯅ ꯂꯩꯕ ꯑꯗꯨꯃꯥꯏꯅ ꯇꯧꯕꯒꯤ
ꯑꯩꯗꯤ ꯅꯪ ꯊꯕꯛ ꯆꯠꯂꯝꯗꯣꯏꯕꯣꯏ ꯅꯤꯡꯉꯨꯔꯦ ꯀꯔꯤꯝꯇ ꯀꯩꯝꯇ ꯍꯥꯏꯔꯛꯇꯦꯅ ꯑꯩ ꯅꯪ ꯉꯔꯥꯡ ꯄꯨꯡ ꯇꯔꯥꯗꯒꯤ ꯍꯧꯔꯒ ꯄꯨꯡ ꯑꯃ ꯑꯗꯨꯋꯥꯏꯗ ꯂꯣꯏꯅꯦꯅ ꯍꯥꯏꯈꯤꯕ ꯑꯗꯨꯗ ꯍꯥꯏꯗꯤ ꯉꯁꯤ ꯑꯉꯥꯡꯁꯤꯕꯨ ꯊꯕꯛ ꯆꯠꯈꯤ ꯆꯠꯈꯤꯖꯥꯠꯂꯅꯦ ꯉꯁꯤꯁꯤꯕꯨ ꯍꯣꯏꯅꯤ ꯃꯥꯏꯅꯤ ꯑꯝꯇ ꯍꯥꯏꯔꯛꯇꯦꯅ ꯈꯜꯂꯤꯅꯦ ꯑꯩꯅꯗꯤ
ꯑꯩꯅ ꯆꯠꯇꯣꯏꯖꯦ ꯁꯒꯣꯜꯁꯦꯟ ꯈꯛꯇꯅꯤꯗ ꯍꯞꯇꯥ ꯑꯃꯗ
ꯑꯗꯨꯗꯤ ꯀꯩ ꯅꯨꯃꯤꯠꯇꯩ ꯍꯧꯗꯣꯏꯕ
ꯉꯔꯥꯡ ꯆꯠꯂꯨꯔꯦ ꯍꯞꯇꯥ ꯍꯞꯇꯥ ꯍꯞꯇꯥꯗꯨꯗ ꯑꯃꯨꯛ ꯃꯨꯛ ꯈꯛꯇꯅꯤꯗ ꯆꯠꯇꯣꯏꯗꯣ
ꯑꯣ
ꯇꯧ ꯅꯠꯇꯕ
ꯑꯣ ꯑꯦ ꯑꯗꯨꯗꯤ ꯀꯩꯁꯨ ꯋꯥꯕ ꯑꯣꯏꯗꯣꯏꯅꯦ ꯑꯗꯨꯗꯤ
ꯍꯣꯏ ꯑꯗꯨꯅꯤ ꯀꯣꯏꯕ ꯑꯣꯏꯅꯁꯨ ꯆꯠꯊꯣꯛꯎꯔꯒ ꯑꯃꯨꯛ ꯂꯥꯛꯄ ꯍꯞꯇꯥꯗꯨꯁꯨ
ꯑꯗꯥꯥ ꯍꯞꯇꯥ ꯑꯃꯒꯤ ꯍꯥꯏꯁꯦ ꯑꯥ ꯅꯨꯃꯤꯠꯇꯤ ꯄꯤꯕ꯭ꯔꯣ ꯍꯥꯏꯕꯗꯤ ꯁꯞ
ꯍꯣꯏ ꯁꯒꯣꯜꯁꯦꯟ ꯑꯁꯦꯡꯕꯗꯤ ꯃꯣꯏ ꯑꯅꯤ ꯑꯅꯤ ꯑꯣꯏꯕꯅꯦꯕ ꯁꯒꯣꯜꯁꯦꯟ ꯁꯦꯟꯒ ꯏꯔꯥꯏ ꯑꯣꯏꯕꯅꯦꯕ ꯑꯗꯣ ꯌꯦꯡꯈꯤꯁꯦ ꯑꯃꯃꯝꯗ ꯆꯠꯈꯤꯁꯦ ꯂꯥꯞꯄꯅꯤꯅ ꯑꯗꯣ ꯃꯣꯏꯅ ꯌꯥꯔꯣꯏ ꯑꯅꯤꯅꯤꯠ ꯂꯥꯛꯎ ꯍꯥꯏꯇꯥꯔꯗꯤꯅꯦ ꯆꯠꯇꯥꯥꯔꯦꯅ ꯑꯗꯨꯃꯥꯏ ꯍꯥꯏꯕ
ꯑꯣ
ꯑꯗꯨ ꯍꯧꯗꯤ ꯁꯒꯣꯜꯁꯦꯟꯇ꯭ꯪ ꯆꯠꯇ ꯉꯥꯏꯔꯤ
ꯑꯩ ꯑꯩꯅ ꯑꯩ ꯑ
ꯑ ꯥ ꯀꯩꯅꯣꯒꯤ ꯖꯦꯅꯤꯝꯁ ꯀꯩ ꯀꯩꯀꯩ ꯇꯧ ꯊꯥꯖꯤꯟ ꯊꯥꯖꯤꯟꯕꯗꯣ ꯑꯗꯨꯁꯨ ꯀꯧꯔꯛꯑꯅꯦꯕ ꯑꯩꯈꯣꯏꯒꯤ ꯇꯒꯤ ꯍꯥꯎꯁꯄꯨ ꯈꯣꯄ ꯇꯧꯕꯒꯤꯁꯨ ꯑꯗꯨꯒꯤ
ꯐꯔꯦ ꯏꯕꯨꯉꯣ ꯑꯗꯨꯗ ꯄꯨꯕ ꯑꯗꯨꯗ ꯄꯨꯕ ꯀꯩꯅꯣ ꯇꯧꯕ ꯂꯥꯏ ꯈꯣꯏꯔꯝꯃꯨ ꯍꯥꯏꯕꯗꯤ ꯅꯣꯏ ꯁꯣꯝꯒꯤ ꯊꯕꯛꯇꯨꯗꯤ ꯍꯞꯇꯥꯗ ꯑꯃꯃꯨꯛ ꯆꯠꯄꯗꯨꯅ ꯑꯣꯏꯕ ꯌꯥꯕ ꯅꯠꯇꯦꯕ ꯍꯥꯎꯁꯇꯣ ꯄꯨꯊꯣꯛꯍꯧꯕꯅ ꯐꯩ ꯍꯥꯏꯕ ꯏꯁꯥꯗꯨꯁꯨ ꯍꯩꯊꯣꯏ ꯁꯤꯡ ꯀꯣꯏꯕꯁꯨ ꯍꯦꯟꯗꯣꯏꯅꯤ ꯑꯗꯒꯤ ꯅꯪꯒꯤ ꯑꯋꯥꯃꯟꯖꯨ ꯑꯗꯨꯝ ꯐꯪꯗꯣꯏꯅꯤ ꯑꯗꯨ ꯇꯧꯔꯨꯕꯒꯤꯗꯤ ꯑꯗꯨ ꯑꯗꯨꯅ ꯍꯦꯟꯅ ꯀꯥꯟꯅꯩ ꯍꯥꯏꯕ ꯑꯗꯨꯗ ꯈꯜꯂꯛꯄ ꯂꯥꯏ ꯈꯣꯏꯔꯝꯃꯣ
ꯈꯟꯗꯤ ꯈꯟꯒꯅꯤꯗ ꯑꯗꯨꯗꯤ ꯃꯇꯝꯗꯣ ꯈꯔ ꯊꯨꯅ ꯄꯨꯔꯗꯤ ꯈꯟꯕ ꯉꯔꯥꯡ ꯑꯩꯗꯣ ꯊꯕꯛ ꯆꯠꯄꯒꯤ ꯀꯩꯅꯣ ꯇꯧꯗ꯭ꯔꯦ ꯆꯠ ꯆꯠꯄ ꯉꯝꯗꯅ ꯏꯃꯥꯟꯅꯕꯤ ꯑꯃꯥꯃꯣꯏ ꯆꯥꯟꯖꯦꯜꯗꯒꯤ ꯀꯩꯅꯣ ꯇꯧꯕꯅꯦꯕ ꯑꯗꯨꯒꯤ ꯃꯥꯅ ꯀꯩꯅꯣ ꯇꯧꯕ ꯆꯠꯄꯗ ꯄꯨꯕꯤꯈ꯭ꯔꯣ ꯈꯔ ꯊꯥꯖꯤꯟꯕꯤꯔꯝꯃꯣꯅ ꯊꯥꯖꯟ ꯄꯤꯈꯤꯕꯅꯤ
ꯑꯗꯣ ꯀꯩꯅꯣ ꯅꯣꯏꯒꯤ ꯃꯃꯥꯡꯗ ꯂꯣꯏꯈꯤꯕ ꯁꯨꯕꯥꯁ ꯍꯣꯏꯗꯤ ꯃꯣꯏ ꯍꯥꯎꯁ ꯄꯨꯈ꯭ꯔꯕꯣ
ꯃꯣꯏꯗꯤ ꯄꯨꯍꯧꯗꯦꯗ ꯑꯗꯨꯅ ꯃꯤ ꯋꯥꯔꯤ ꯁꯥꯟꯅꯒꯨꯝꯁꯤꯗ
ꯎꯝ ꯑꯩꯅ ꯃꯣꯏ ꯁꯨꯝ ꯅꯣꯏ ꯅꯃꯥꯟꯅꯕꯅꯤꯅ ꯑꯩꯅ ꯁꯨꯝ ꯈꯪꯅꯤꯡꯗꯅ ꯇꯧꯕꯅꯤꯗ ꯍꯣꯏ ꯐꯔꯦ ꯑꯗꯨꯕꯨꯗꯤ
ꯃꯣꯏ ꯀꯨꯏꯈ꯭ꯔꯦꯗ ꯑꯣꯏꯈꯤꯕ ꯑꯗꯨꯗꯨꯒꯤ ꯃꯣꯏꯗꯤ ꯃꯇꯝ ꯍꯦꯟꯈ꯭ꯔꯦꯗ
ꯎꯝ ꯁꯦꯟ ꯊꯣꯛꯄ ꯌꯥꯕ ꯑꯃꯇ ꯇꯧꯔꯣꯗ ꯇꯧꯗ꯭ꯔꯗꯤ ꯑꯗꯨꯒ ꯅꯪꯒꯤ ꯑꯦꯛꯖꯥꯝꯗꯣ ꯑꯃꯨꯛ ꯍꯥꯏꯗꯣꯛꯁꯜꯂꯛꯑꯒꯗꯤ ꯑꯗꯨꯁꯨ ꯍꯥꯎꯁ ꯄꯨꯕ ꯑꯗꯨꯝ ꯐꯔꯛ ꯇꯥꯗꯣꯏꯅꯤ ꯅꯠꯇ꯭ꯔꯥ
ꯎꯝ
ꯑꯗꯣ ꯑꯦꯛꯖꯥꯝꯗ ꯍꯥꯏꯗꯣꯛꯄꯒꯤ ꯃꯣꯏꯒꯤ ꯃꯇꯝ ꯂꯩꯇ꯭ꯔꯤꯕ꯭ꯔꯣ ꯍꯧꯖꯤꯛꯐꯥꯎ ꯄꯤꯗ꯭ꯔꯤꯕ꯭ꯔꯣ
ꯍꯟꯗꯛ ꯊꯥꯗ ꯍꯥꯏꯗꯣꯛꯇꯣꯏꯅꯦ
ꯑꯣ ꯀꯨꯏꯔꯛꯇꯔꯦꯅꯦ ꯑꯗꯨꯗꯤ ꯊꯥꯁꯨ ꯍꯥꯏꯗꯣꯛ ꯑꯗꯤ
ꯎꯝ ꯀꯪꯗꯦꯗ ꯇꯧꯔꯤꯁꯤ ꯆꯍꯤꯅ ꯌꯥꯝꯖꯤꯜꯂꯛ ꯑꯗꯨꯝ ꯇꯧꯗꯔꯦ ꯇꯟꯕ ꯂꯣꯏꯔꯦ
ꯁꯦꯟ ꯇꯥꯟꯕꯅ ꯋꯥꯠꯍꯧ ꯍꯥ ꯆꯍꯤꯅ ꯌꯥꯝꯖꯜꯂꯛꯄ ꯁꯦꯟ ꯇꯥꯟꯕꯅ ꯋꯥꯠꯍꯧꯕ ꯃꯤꯑꯣꯏꯕꯩ ꯄꯨꯟꯁꯤꯁꯦ ꯎꯝ
ꯆꯨꯛ ꯁꯥꯔ ꯂꯩꯗꯣꯏ
ꯆꯨꯛ ꯁꯥꯕ ꯌꯥꯔꯣꯏꯅ ꯍꯥꯏꯔꯛꯀꯅꯤ ꯌꯨꯝꯗꯒꯤ
ꯇꯧꯅꯤꯡꯕꯗꯤ ꯊꯕꯛ ꯃꯌꯥꯝ ꯂꯩ ꯑꯗꯨ ꯎꯄꯥꯏ ꯂꯩꯇꯦ ꯇꯧꯔꯤꯁꯦ
ꯈꯨꯗꯤꯡꯃꯛꯁꯦ ꯁꯦꯟꯗ ꯂꯣꯏ ꯂꯩꯌꯦꯗꯣ ꯇꯥꯔꯦꯅꯦ
ꯃꯥꯅꯤ ꯂꯥꯁꯇ ꯑꯔꯣꯏꯕ ꯇꯥꯔꯛꯇꯣꯔꯤꯕ ꯃꯌꯥꯝꯁꯦ ꯂꯣꯏꯅ ꯁꯦꯟꯗ ꯉꯥꯛꯇꯅꯤ ꯅꯪ ꯑꯗꯨ ꯇꯧꯒꯦꯔꯥ ꯑꯗꯥ ꯇꯧꯒꯦꯔꯥ ꯍꯧꯖꯤꯛꯇꯤ ꯃꯤ ꯁꯝ ꯀꯛꯄ ꯃꯤ ꯑꯃꯅꯐꯥꯎ ꯇꯥꯜꯂꯤ ꯄꯩꯁꯥꯁꯤ ꯌꯦꯡꯉꯨꯅꯤ ꯅꯣꯡꯃꯗ ꯌꯦꯡꯉꯨꯛ ꯁꯝ ꯀꯛꯄꯗ ꯂꯨꯄꯥ ꯍꯨꯝꯗ꯭ꯔꯥ ꯃꯔꯤꯐꯨ ꯂꯧꯔꯦ ꯁꯝꯗꯣ ꯌꯦꯡꯉꯨꯅꯦ ꯀꯅ ꯌꯥꯝꯗꯕ ꯇꯔꯥ ꯀ ꯇꯔꯥꯗꯤ ꯀꯩꯁꯨ ꯀꯛ ꯑꯣꯏꯅ ꯀꯨꯟꯃꯨꯛꯀꯤ ꯆꯥꯡ ꯀꯛ ꯇꯔꯥꯗꯪ ꯇꯔꯥꯗꯪ ꯀꯛꯑꯁꯨ ꯂꯨꯄꯥ ꯆꯠꯇ꯭ꯔꯦ
ꯆꯥꯇ꯭ꯔꯦꯠꯇꯨ ꯇꯥꯜꯂꯗꯤ ꯌꯥꯔꯦ ꯅꯣꯡꯃꯒꯤ ꯀꯩꯅꯣ ꯊꯥ ꯑꯃꯗꯗꯤ ꯇꯔꯦꯠ ꯇꯔꯦꯠ ꯑꯍꯨꯝ ꯀꯨꯟꯃꯥꯊꯣꯏꯅꯤ ꯌꯦꯡꯉꯨ ꯂꯤꯁꯤꯡ ꯀꯨꯟꯃꯥꯊꯣꯏ ꯇꯣꯂꯣꯞ ꯆꯥꯕ ꯑꯃꯒ ꯆꯞ ꯃꯥꯟꯅꯗ꯭ꯔꯣ
ꯃꯤ ꯇꯥꯟꯅꯔꯤꯁꯦ ꯄꯩꯁꯥꯁꯤ ꯃꯌꯥꯝ ꯅ ꯍꯥꯞꯅꯔꯦ ꯇꯣꯂꯣꯞꯁꯤꯒꯁꯨ ꯆꯥꯎꯕꯅꯅꯤꯅ ꯆꯥꯎꯕꯗ ꯀꯨꯟꯊ꯭ꯔꯥ ꯅꯤꯐꯨꯃꯨꯛ ꯃꯉꯥꯏꯔꯦ ꯍꯥꯏꯗꯤ ꯃꯤꯒꯤ ꯏꯖꯠ ꯑꯗꯒꯤ ꯒꯁꯀꯤ ꯋꯥꯔꯤꯅꯦꯕ
ꯃꯥꯅꯤꯗꯥ ꯑꯈꯣꯏ ꯀꯩꯊꯦꯜ ꯏꯁꯗ ꯏꯖꯠ ꯌꯦꯡꯕꯗꯅꯦ ꯂꯣꯏꯅꯃꯛ ꯀꯩꯅꯣ ꯇꯧꯋꯤ ꯃꯌꯥꯝꯁꯦ ꯑꯗꯣ ꯍꯧꯖꯤꯛ ꯍꯧꯖꯤꯛꯇꯤ ꯀꯥ ꯍꯦꯟꯅ ꯊꯣꯏꯅ ꯏꯀꯥꯏꯕ ꯀꯩꯀꯥꯁꯦ ꯀꯌꯥ ꯀꯩꯁꯨ ꯂꯩꯅꯔꯛꯇ꯭ꯔꯦꯗ ꯉꯝꯅ ꯉꯝꯅꯕ ꯍꯥꯏꯅ ꯂꯣꯏꯅꯃꯛ ꯍꯤꯡꯅꯔꯦꯕ ꯊꯥꯏꯅ ꯈꯣꯡꯎꯞꯄ ꯀꯥꯞ ꯊꯥꯕ ꯈꯣꯡꯎꯞ ꯐꯣꯠꯄ ꯍꯥꯏꯁꯦ ꯑꯩꯈꯣꯏ ꯃꯤꯇꯩ ꯃꯆꯥ ꯑꯃꯠꯇ ꯎꯗꯕꯅꯦ ꯍꯧꯖꯤꯛꯇꯤ ꯌꯦꯡꯉꯣ ꯃꯤꯇꯩ ꯃꯆꯥ ꯃꯌꯥꯝ ꯊꯣꯛꯂꯒ ꯑꯗꯨꯝ ꯇꯧꯕꯅꯦ ꯑꯗꯒꯤ ꯕꯖꯥꯔꯗꯒ ꯄꯣꯠ ꯌꯣꯟꯕꯗ ꯌꯦꯡꯉꯣ ꯃꯌꯥꯡꯅ ꯍꯥꯔ ꯍꯥꯔ ꯍꯥꯔ ꯃꯈꯨꯠꯇ ꯌꯥꯜꯂ ꯌꯥꯜꯂꯒ ꯌꯣꯜꯂꯝꯕ ꯃꯌꯥꯝꯗꯣ ꯍꯧꯖꯤꯛ ꯃꯩꯇꯩ ꯃꯌꯥꯝ ꯃꯍꯨꯠ ꯁꯤꯜꯂꯛꯏꯁꯦ ꯉꯁꯥꯏꯒꯤ ꯏꯀꯥꯏꯔꯒ ꯑꯩꯈꯣꯏꯗ ꯃꯥꯡꯖꯔꯛꯄ ꯃꯌꯥꯝ ꯑꯃ ꯑꯗꯒꯤ ꯆꯥꯗꯕꯗꯤ ꯌꯥꯗꯕꯅꯤꯅ ꯑꯩꯉꯣꯟꯅꯦ ꯑꯩ ꯏꯀꯥꯏꯌꯦꯅ ꯇꯥꯟꯗ꯭ꯔꯒꯗꯤ ꯇꯣꯛꯑꯦ ꯑꯗꯨꯏꯗꯨꯅ ꯄꯨꯛꯅ ꯂꯥꯝꯃꯛꯑꯕꯗ ꯎꯄꯥꯏ ꯂꯩ ꯄꯣꯟꯗꯦꯗ
ꯍꯣꯏ ꯑꯗꯨꯗꯤ ꯇꯧꯔꯤꯁꯤ ꯒ꯭ꯌꯥꯟ ꯇꯥꯗꯦ ꯑꯗꯨꯝ ꯄꯩꯁꯥꯁꯦ ꯍꯥꯏꯗꯤ ꯀꯩꯁꯨ ꯂꯩꯇꯕ ꯍꯧꯖꯤꯛ ꯑꯣꯛ ꯂꯣꯏꯕ ꯑꯃꯅꯐꯥꯎ ꯌꯨꯝ ꯁꯥꯕ ꯉꯝꯃꯦ ꯍꯥꯏꯕ ꯑꯩꯈꯣꯏꯅ ꯁꯤꯗ ꯇꯧꯔꯤꯁꯤ ꯒ꯭ꯌꯥꯟ ꯇꯥꯗꯦ ꯍꯥꯏꯕ
ꯐꯖꯅ ꯇꯧꯈꯣꯏꯅꯣ ꯇꯧꯒꯦ ꯇꯧꯒꯦꯅ ꯇꯧꯔꯗꯤ ꯂꯣꯏꯅꯃꯛ ꯍꯣꯠꯅꯕ ꯉꯝꯗꯕ ꯑꯝꯇ ꯂꯩ ꯄꯣꯟꯊꯦꯗ
ꯆꯍꯤꯁꯤꯅ ꯈꯔ ꯅꯧꯔꯝꯃꯗꯤ ꯐꯕ ꯀꯨꯟꯃꯉꯥ ꯀꯨꯟꯇꯔꯨꯛꯇ ꯁꯨꯔꯤ ꯍꯥꯏꯕ ꯑꯣꯏꯗꯤ ꯐꯕ ꯂꯣꯏꯔꯦ ꯆꯍꯤꯁꯤ ꯌꯥꯝꯁꯤꯜꯂꯛꯄꯅ ꯋꯥꯈꯥꯏ ꯆ ꯋꯥꯔꯅꯤꯅꯦ
ꯌꯥꯏꯌꯦꯗ ꯑꯩ ꯊꯥꯔꯇꯤꯕꯨ ꯀꯌꯥꯝ ꯂꯤꯔꯤꯒꯦ ꯊꯥꯔꯇꯤ ꯆꯪꯉꯛꯏ ꯅꯠꯇ꯭ꯔꯣ
ꯅꯠꯇꯦ ꯇ꯭ꯋꯦꯟꯇꯤꯅꯦ
ꯑꯁ ꯑꯗꯨꯗꯤ ꯌꯥꯝ ꯂꯤꯔꯦꯍꯦ ꯇ꯭ꯋꯦꯟꯇꯤ ꯑꯣꯏꯔꯗꯤ
ꯎꯝ
ꯑꯗꯨꯗꯤ ꯀꯩꯅꯣ ꯎꯝ ꯃꯊꯛꯇ ꯀꯥꯔꯝꯗꯥꯏꯒꯤ ꯈꯨꯠꯅ ꯂꯥꯝꯕ ꯐꯪꯗꯕꯨ ꯈꯤꯇꯪ ꯋꯥꯠꯂꯤꯅꯦ
ꯍꯣꯏ ꯑꯗꯨꯃꯥꯏꯅ ꯍꯥꯏꯇꯥꯕꯅꯤ
ꯅꯣꯏꯅ ꯆꯍꯤ ꯌꯥꯝꯃꯗꯤ ꯑꯩꯈꯣꯏꯗꯤ ꯀꯔꯤ ꯑꯣꯏꯗꯣꯏꯅꯣꯕ ꯑꯩꯈꯣꯏꯗꯤ ꯀꯔꯤ ꯈꯜꯂꯒ ꯍꯤꯡꯉꯝꯒꯅꯤ
ꯈꯪꯗꯗꯅ ꯑꯣꯏꯔꯗꯤ ꯌꯥꯝ ꯄꯥꯈꯪꯒ ꯐꯥꯅꯤꯡꯗꯅ ꯀ꯭ꯂꯥꯁ ꯅꯥꯏꯟ ꯇꯦꯟ ꯀꯥꯔꯛꯄꯗ ꯑꯣꯏꯔꯗꯤ ꯑꯩꯈꯣꯏꯁꯤꯕꯨ ꯀꯔꯝ ꯀꯥꯟꯗ ꯄꯥꯈꯪꯒ ꯐꯥꯔꯛꯇꯅ ꯀꯔꯝ ꯀꯥꯟꯗ ꯃꯦꯆꯤꯌꯣꯔꯒ ꯑꯣꯏꯔꯛꯇꯣꯏꯅꯣ ꯈꯟꯅ ꯇꯧꯗꯅꯤ ꯍꯧꯖꯤꯛꯇꯤ ꯀꯔꯥꯏ ꯆꯍꯤ ꯁꯨꯝ ꯀꯩꯁꯨ ꯈꯜꯂꯨꯗꯕꯅꯤ ꯑꯗꯩ ꯀꯨꯟ ꯃꯉꯥ ꯀꯨꯟꯇꯔꯨꯛ ꯁꯨꯕꯗꯩ ꯈꯛ ꯈꯔ ꯈꯛ ꯈꯟꯕ ꯍꯧꯔꯑꯦ ꯑꯗ ꯍꯧꯖꯤꯛ ꯀꯨꯟꯊ꯭ꯔꯥ ꯌꯧꯅꯤ ꯒꯦꯝꯅ ꯇꯥꯍꯧꯗꯦꯕ ꯃꯇꯝꯁꯤꯗ ꯖꯔ ꯖꯔ ꯆꯠꯈꯤꯕꯅꯤꯅ
ꯎꯝ
ꯉꯔꯥꯡꯁꯨ ꯑꯃꯨꯛ ꯀꯩꯅꯣ ꯇꯧꯕꯅꯤꯅꯦ ꯑꯁꯨꯝ ꯃꯣꯏ ꯇꯤꯚꯤ ꯌꯦꯡ ꯌꯦꯡꯅ ꯀꯩꯅꯣ ꯇꯧꯔꯝꯃꯦ ꯈꯨꯅꯄ ꯃꯣꯏ ꯍꯩꯖꯤꯡ ꯄꯣꯠꯀꯦ ꯇꯧꯕꯒꯤ ꯕꯣꯛꯁꯇꯣ ꯑꯗꯨ ꯍꯥꯜꯂꯝꯕꯅꯤ ꯁꯥꯕꯅꯤꯅ ꯆꯥ ꯌꯥꯡꯈꯩꯅꯤ ꯍꯥꯟꯕ ꯍꯥꯏꯗꯤ ꯕꯣꯛꯁ ꯁꯦꯝꯟꯗꯣꯛꯄꯗꯣ ꯑꯩ ꯑꯆꯥꯄꯣꯠ ꯑꯗꯨꯔ ꯍꯥꯞꯄ ꯌꯥꯅꯉꯥꯏ ꯂꯩ ꯁꯥꯕꯒꯤ ꯆꯥꯝ ꯌꯥꯡꯈꯩ ꯑꯃ ꯑꯗꯩ ꯑꯍꯟꯒꯤ ꯆꯍꯨꯝ ꯑꯃꯅꯦꯕ ꯕꯨꯣꯛꯁꯇꯣ ꯈꯔ ꯑꯩꯁꯨ ꯈꯔ ꯁꯦꯝꯃꯝꯃꯦꯗ ꯑꯩꯁꯨ ꯋꯥꯏꯗ ꯆꯪꯅꯒꯦꯗ ꯍꯥꯏꯔ ꯀꯥꯟꯗ ꯅꯪꯉꯣꯟꯗ ꯑꯃꯨꯛ ꯐꯣꯟ ꯇꯧꯔꯛꯏꯅꯦꯕ ꯑꯗꯨꯃꯥꯏꯅ ꯅꯪꯅ ꯑꯃꯨꯛꯃꯟꯕ ꯑꯗꯨꯗ ꯑꯩꯅ ꯍꯥꯏꯗꯤ ꯉꯔꯥꯡꯗꯣ ꯑꯩꯅ ꯑꯩꯒꯤ ꯐꯣꯝ ꯀꯩꯀꯩꯗꯣ ꯃꯥꯗꯣ ꯏꯃꯥꯟꯅꯕꯤ ꯆꯥꯟꯖꯦꯟꯈꯤꯗꯣꯏꯗꯣ ꯃꯥꯗꯣ ꯀꯩꯅꯣ ꯉꯟꯇ꯭ꯔꯥ ꯆꯠꯇꯣꯏꯅꯦ ꯃꯤ ꯑꯅꯥꯕ ꯄꯨꯕꯒꯤ ꯉꯥꯏꯅꯕ ꯌꯥꯔꯣꯏ ꯃꯥꯗꯣ ꯄꯨꯡ ꯃꯉꯥ ꯁ꯭ꯋꯥꯏꯗꯗꯤ ꯑꯗꯨꯝ ꯀꯛꯆꯤꯡ ꯌꯧꯔꯛꯑꯅꯤ ꯑꯗꯨꯅ ꯉꯟꯅ ꯊꯣꯛꯂꯛꯀꯦ ꯈꯣꯠꯀꯦ ꯐꯣꯟ ꯇꯧꯔꯛꯀꯦꯀꯣ ꯍꯥꯏꯕ ꯑꯗꯨ ꯍꯥꯏꯗꯤ ꯊꯕꯛ ꯑꯃ ꯁꯨꯝ ꯆꯠꯀꯅꯤ ꯈꯟꯕꯒꯤ ꯑꯍꯨꯝ ꯃꯈꯥꯏ ꯑꯗꯨꯋꯥꯏꯗ ꯑꯩꯁꯦ ꯃꯤꯀꯞ ꯊꯣꯛꯑ ꯂꯩꯔꯦꯕ ꯇꯨꯝꯕꯗ ꯅꯍꯥꯟ ꯇꯨꯝꯃꯤꯗꯨꯣ ꯌꯦꯡꯉꯅꯤ ꯄꯨꯡ ꯕꯥꯔꯣ ꯈꯤꯇꯪ ꯕꯥꯔꯣ ꯃꯈꯥ ꯑꯗꯨꯋꯥꯏ ꯍꯦꯜꯃꯦꯠ ꯇꯨꯝꯃꯦ ꯃꯤꯀꯞ ꯊꯣꯛꯄꯅ ꯑꯍꯨꯝ ꯃꯈꯥ ꯑ ꯑꯗꯨꯋꯥꯏꯗ ꯊꯣꯛꯑꯦ ꯑꯗꯨꯒ ꯑꯗꯨꯒꯤ ꯅꯨꯃꯤꯠꯇ ꯇꯧꯔꯤꯕ ꯊꯕꯛ ꯃꯌꯥꯝꯗꯨ ꯌꯦꯡꯉꯦ ꯍꯥꯏꯗꯤ ꯃꯥꯅꯕꯛ ꯃꯥꯅ ꯐꯣꯟ ꯇꯧꯔꯛꯀꯅꯤ ꯇꯧꯔꯛꯀꯅꯤ ꯈꯟꯕꯗ ꯇꯨꯝꯝꯁꯤꯜꯂꯕꯁꯨ ꯌꯥꯗ꯭ꯔꯦꯕ ꯑꯗꯨ ꯉꯥꯏꯔ ꯂꯩꯔꯦ ꯑꯗꯒꯤ ꯍꯪꯕ ꯀꯥꯟꯗ ꯑꯣ ꯑꯩ ꯊꯣꯛꯂꯛꯇ꯭ꯔꯤ ꯊꯣꯛꯂꯛꯀꯥꯟꯗ ꯍꯥꯏꯔꯒꯦꯀꯣ ꯍꯥꯏꯔꯒ ꯑꯗꯨꯝ ꯂꯩꯈ꯭ꯔꯦ ꯃꯥꯁꯤ ꯂꯣꯏꯁꯤꯟꯕ ꯈꯣꯠꯆꯤꯟꯕ ꯍꯣꯠꯄꯤꯕ ꯇꯧꯕꯗ ꯃꯥꯁꯨ ꯀꯥꯎꯈ꯭ꯔ ꯆꯠꯅꯦꯕ ꯑꯗꯩ ꯄꯨꯡ ꯀꯩꯅꯣꯗ ꯐꯣꯟ ꯇꯧꯔꯛꯑꯦ ꯃꯉꯥ ꯃꯈꯥꯏꯗ ꯑꯩꯈꯣꯏꯗꯣ ꯄꯥꯂꯦꯟ ꯌꯧꯔꯛꯀꯗꯣꯏ ꯈꯣꯠꯀꯗꯣꯏ ꯅꯪ ꯀꯥꯏ ꯌꯧꯔꯛꯀꯦ ꯈꯣꯠꯀꯦ ꯅꯅ ꯋꯥꯊꯣꯛ ꯂꯩ ꯊꯣꯛꯣ ꯂꯩꯦ ꯍꯥꯏꯔꯒ ꯑꯩꯈꯣꯏ ꯀꯥꯗ ꯃꯣꯏ ꯒꯥꯔꯤ ꯁꯣ ꯂꯧꯔꯒ ꯆꯠꯂꯦ ꯀꯩꯅꯣ ꯂꯝꯈꯥꯏꯗ ꯊꯦꯡꯅꯔꯦ ꯄꯤꯔꯝꯃꯦ ꯍꯜꯂꯛꯑꯦ ꯑꯗꯒꯤꯗꯤ ꯁꯁꯨ ꯅꯨꯡꯇꯤꯒꯤ ꯋꯥꯋꯥꯛꯀꯤꯡ ꯆꯠꯄꯅ ꯑꯗꯒꯤ ꯗꯥꯁ ꯁꯕꯥꯁꯁꯨ ꯑꯗꯒꯤ ꯑꯩꯈꯣꯏ ꯏꯅꯥꯎꯄꯥꯁꯤ ꯇꯧꯔꯒ ꯑꯩꯅ ꯆꯠꯂꯨꯁꯦ ꯑꯃꯛ ꯍꯥꯏꯔꯦꯗꯤ ꯆꯠꯇꯕꯁꯨ ꯅꯨꯡꯉꯥꯏꯇꯦ ꯣꯀꯦ ꯁꯤꯡꯗꯨ ꯆꯠꯂꯨꯔꯦ ꯆꯠꯂꯨꯔꯒ ꯍꯜꯂꯛꯑꯦ ꯍꯜꯂꯛꯄꯒ ꯑꯃꯨꯛ ꯇꯣꯇꯤꯁꯤꯡ ꯇꯥꯔꯝꯃꯦ ꯇꯣꯇꯤꯁꯤꯡꯗꯣ ꯑꯩꯈꯣꯏꯗꯤ ꯄꯨꯂꯞ ꯌꯨꯝ ꯑꯍꯨꯝꯒꯤꯅꯦꯕ ꯌꯥꯔꯤꯁꯦ ꯑꯩꯈꯣꯏ ꯃꯃꯥꯡꯒꯤ ꯏꯕꯨꯡꯉꯣ ꯀꯀꯥꯁꯨ ꯃꯣꯏ ꯌꯥꯔꯅꯤ ꯃꯣꯏ ꯌꯥꯕ ꯂꯣꯏꯔꯒ ꯑꯩꯈꯣꯏ ꯀꯩꯅꯣ ꯑꯩꯈꯣꯏꯕꯝꯆꯥ ꯑꯩꯈꯣꯏ ꯀꯥꯋꯥ ꯂꯩꯔꯤꯁꯦ ꯌꯥꯔꯅꯤ ꯑꯗꯣ ꯑꯩꯈꯣꯏ ꯑꯃꯨꯛ ꯌꯥꯔꯅꯦꯕ ꯌꯥꯕꯗꯨꯗ ꯑꯃꯨꯛ ꯑꯩꯈꯣꯏꯗꯤ ꯑꯃꯨꯛ ꯃꯣꯏꯗ ꯑꯗꯨꯝ ꯁꯦꯟꯇꯦꯟꯁ ꯀꯥꯕꯗꯣ ꯍꯥꯏꯗꯤ ꯌꯥꯝ ꯀꯟ ꯇꯥꯏꯌꯦꯕ ꯑꯗꯒꯤ ꯁꯦꯟꯇꯦꯟꯁ ꯀꯥꯕꯗꯣ ꯉꯝꯗꯕꯒꯤ ꯑꯗꯨꯝꯞꯞ ꯆꯥꯎꯕ ꯇꯧꯔꯒꯅ ꯌꯥꯝ ꯆꯥꯎꯕꯒꯤ ꯑꯗꯨꯝ ꯑꯗꯨꯗ ꯌꯥꯔ ꯌꯥꯔ ꯈꯔ ꯍꯩꯕ ꯑꯗꯒꯤ ꯕ꯭ꯔꯥꯏꯠ ꯀꯩꯀꯩ ꯍꯨꯟꯖꯤꯟꯕ ꯈꯣꯠꯆꯤꯟꯕ ꯇꯧꯕꯒꯤꯗꯝ ꯀꯩꯅꯣ ꯇꯧꯔꯦ ꯑꯗꯒꯤ ꯑꯩꯁꯦ ꯊꯕꯛ ꯆꯠꯇꯣꯏꯅꯤꯅꯅ ꯍꯥꯏꯔꯒ ꯄꯨꯡ ꯅꯤꯄꯜ ꯃꯈꯥꯏ ꯁ꯭ꯋꯥꯏꯗꯒꯤ ꯏꯔꯨꯖꯔꯦ ꯏꯔꯨꯖ ꯆ ꯆ ꯇꯣꯛꯑꯒ ꯍꯣꯕꯦ ꯍꯣꯕꯦ ꯆꯠꯂꯦ ꯁꯤꯠꯄꯗ ꯅꯪꯅ ꯂꯥꯏꯟꯗ ꯆꯠꯂꯦ ꯆꯠꯄꯗ ꯑꯗꯨꯣꯏ ꯅꯪ ꯆꯠꯂꯝꯗꯥꯏꯗ ꯅꯪ ꯐꯣꯟ ꯇꯧꯔꯛꯑꯦ ꯑꯗꯣ ꯑꯗꯨꯒ ꯁꯨꯅ ꯌꯧꯔꯦ ꯁꯨꯅ ꯌꯧꯔꯒ ꯑꯗꯨꯝ ꯍꯥꯏꯗꯤ ꯑꯗꯨꯝ ꯄꯦꯁꯦꯟꯗꯨꯣ ꯂꯥꯛꯑꯦꯕ ꯑꯍꯨꯝ ꯃꯔꯤ ꯑꯗꯨꯒ ꯌꯦꯡꯕ ꯈꯣꯠꯄ ꯇꯧꯔꯦ ꯑꯗꯨꯒ ꯍꯜꯂꯛꯑꯦꯕ ꯍꯜꯂꯒ ꯑꯃꯨꯛ ꯕꯥꯔꯗꯦꯒꯤꯅꯤ ꯑꯗꯒꯤ ꯑꯉꯥꯡꯈꯩꯁꯨ ꯉꯟꯇꯥ ꯆꯥꯗꯨꯅꯤꯅ ꯀꯣ ꯇꯧꯕ ꯌꯥꯔꯣꯏ ꯁꯦꯝꯕꯕꯨꯗꯤ ꯑꯩꯈꯣꯏꯕꯨ ꯃꯣꯏꯈꯩꯅ ꯁꯦꯝ ꯂꯩꯔꯝꯃꯤ ꯊꯣꯡꯕꯗꯨꯗꯤ ꯑꯩꯅ ꯊꯣꯡꯕꯣꯅ ꯇꯧꯔꯒ ꯏꯁꯤꯡ ꯊꯥꯒꯀꯦ ꯁꯥꯔꯀꯗ ꯃꯌꯦꯛ ꯍꯣꯕꯦ ꯍꯣꯦ ꯇꯧꯔꯒ ꯍꯨꯃꯥꯡꯅ ꯇꯥꯔ ꯊꯣꯡꯉꯦ ꯑꯗ ꯊꯣꯡꯉꯒ ꯆꯥꯔꯦ ꯆꯥꯕ ꯂꯣꯏꯕꯅꯤꯅ ꯑꯃꯨꯛ ꯅꯉꯣꯟꯗ ꯐꯣꯟ ꯇꯧꯋ ꯑꯩꯗꯣ ꯑꯗꯨꯝ ꯍꯜꯂꯛꯄꯗꯒꯤ ꯐꯣꯟꯗꯣ ꯄꯥꯏꯗ꯭ꯔꯕ ꯍꯥꯏꯗꯤ ꯊꯕꯛꯇꯣ ꯌꯥꯝ ꯌꯥꯝꯃꯅꯤꯅ ꯇꯧꯔꯣꯏ ꯊꯦꯡꯉꯁꯨ ꯀꯩꯅꯣ ꯇꯧꯕꯗ ꯅꯨꯡꯉꯥꯏꯇꯕꯒꯤ ꯑꯉꯥꯡ ꯑꯗꯩ ꯑꯍꯟ ꯀꯩ ꯀꯩꯁꯨ ꯆꯥꯗꯣꯏꯅ ꯇꯧꯔꯒ ꯉꯟ ꯆꯥꯊꯣꯛꯅꯕꯗ ꯑꯩꯈꯣꯏꯒꯤ ꯃꯣꯏ ꯑꯩꯈꯣꯏ ꯀꯥꯡꯗ ꯌꯨꯝꯊꯣꯛꯇ ꯆꯥꯏꯕ ꯁꯥꯛꯇꯨꯗꯨꯅ ꯄꯣꯡꯊꯨ ꯆꯔ ꯇꯔꯦꯠ ꯃꯈꯥꯏ ꯁ꯭ꯋꯥꯏ ꯇꯨꯝꯕꯅꯦꯕ ꯍꯥꯏꯩ ꯉꯟꯅ ꯂꯣꯏꯅꯕ ꯍꯣꯠꯅꯕꯗꯣ ꯍꯣꯕ ꯋꯦꯠ ꯇꯧꯈꯤꯕꯅꯤ
ꯑꯗꯣ ꯅꯣꯏ ꯑꯕꯦꯝ ꯍꯣꯏ ꯌꯥꯎꯗ꯭ꯔꯕꯣ ꯉꯔꯥꯡ ꯅꯨꯡꯗꯥꯡ ꯆꯥꯛ ꯆꯥꯕꯗꯣ
ꯀꯝ ꯂꯥꯛꯑꯝꯃꯦ ꯂꯥꯛꯑꯝꯃꯦ ꯑꯗꯨꯒ ꯃꯥꯅ ꯌꯦꯟꯁꯨ ꯃꯉꯣꯟꯗ ꯂꯧꯔꯤꯅꯦ ꯑꯩꯅ ꯌꯦꯟ ꯃꯥ ꯃꯣꯏ ꯌꯦꯟ ꯂꯩꯔꯝꯃꯦꯦꯝ ꯃꯣꯏ ꯀꯦꯅꯤꯀꯨꯂꯔ ꯂꯅ ꯑꯃ ꯂꯧꯒꯦꯅ ꯍꯥꯏꯔꯦ ꯑꯩꯅ ꯄꯩꯁꯥ ꯀꯌꯥ ꯄꯤꯛꯣ ꯑꯗꯨꯃꯥꯏꯅ ꯃꯥꯅ ꯆꯥꯝꯃꯉꯥ ꯈꯛꯇꯪꯤꯛꯑꯣꯏ ꯀꯅ ꯀ ꯀꯣ ꯃꯔꯤ ꯈꯦꯜꯂ ꯇꯥꯔꯗꯣ ꯂꯗꯨ ꯑ ꯀꯩꯅꯣ ꯇꯧꯋꯦ ꯄꯩꯁꯥ ꯂꯩꯇꯕ ꯎꯕꯒꯤ ꯑꯗꯨꯒ ꯑꯩꯣꯏ ꯑꯀꯥꯁꯨ ꯃꯣꯏ ꯂꯨꯍꯣꯡꯕꯒꯤ ꯀꯩ ꯍꯥꯏꯅꯤ ꯄꯣꯠ ꯉꯥꯡ ꯑꯥꯂꯨ ꯍꯌꯦꯡ ꯍꯩꯁꯤꯡ ꯄꯣꯠꯁꯨ ꯀꯩꯒꯤꯁꯨ ꯑꯗꯩ ꯄ꯭ꯔꯥꯎꯒꯤꯩ ꯀꯩꯒꯤ ꯄꯣꯠ ꯆꯩꯩ ꯂꯩꯔꯣ ꯍꯜꯂꯛꯄ ꯃꯥꯁꯨ ꯑꯩꯅꯕꯨ ꯍꯥꯏ ꯉ ꯄꯣꯔ ꯆꯥꯎꯈꯠꯅꯤ ꯊꯕꯛ ꯌꯥꯝ ꯌꯥꯝꯃꯦ ꯑꯉꯥꯡꯁꯨ ꯁꯟꯍꯧꯕ ꯈꯣꯠꯄ ꯇ ꯊꯣꯛꯇꯣꯏꯅꯤ ꯑꯗꯩ ꯌꯦꯟꯖꯥꯡ ꯑꯣꯏꯅ ꯊꯤꯜꯂꯛꯀꯦ ꯍꯥꯏꯔꯁꯨ ꯊꯤꯜꯂꯛꯑꯅꯨ ꯊꯤꯜꯂꯛꯑꯅꯨ ꯍꯥꯏ ꯃꯣꯏꯗ ꯑꯗꯨꯝ ꯆꯥꯕ ꯇꯣꯏꯕꯒꯤꯀꯣ ꯊꯤꯜꯂꯛꯑꯅꯨ ꯊꯤꯜꯛꯑꯅꯨꯅ ꯍꯥꯏꯔꯝꯃꯦꯗ ꯑꯉꯥꯡꯈꯩꯁꯨ ꯂꯥꯛꯂꯣ ꯍꯥꯏꯔꯁꯨ ꯐꯔꯛ ꯇꯥꯏꯔꯦꯅ ꯍꯥꯏ ꯏꯟꯖꯥꯡ ꯊꯤꯜꯂꯛꯑꯅꯨꯅ ꯑꯗꯨꯝ ꯊꯜꯛ ꯐꯜ ꯍꯥꯀꯤꯜ
ꯐꯔꯦ ꯐꯔꯦ ꯋꯥꯔꯤꯁꯨ ꯌꯥꯝ ꯅꯨꯡꯉꯥꯏꯔ
ꯅꯨꯡꯥꯏ ꯇ꯭ꯔꯗꯤ ꯊꯝꯃꯣ ꯌꯥꯔꯦ ꯑꯗꯨꯗꯤ
ꯃ ꯊꯝ